ꯍꯜꯂꯣ ꯑꯥ ꯇꯥꯔꯤꯕ꯭ꯔꯥ
ꯇꯥꯏꯌꯦ
ꯈꯣꯟꯖꯦꯜ ꯇꯗꯕ ꯀꯥꯏꯗꯩ ꯆꯤꯟꯗꯦ
ꯑꯩꯒꯤ ꯃꯈꯣꯟ ꯇꯥꯗꯕ ꯀꯨꯏꯔꯦꯕ
ꯀꯥꯠ ꯇꯥꯕꯗꯕ ꯀꯨꯏꯈꯔꯦ ꯍꯣꯏ
ꯀ꯭ꯂꯥꯁ ꯂꯥꯛꯇꯕꯒꯤꯅꯦꯅ ꯅꯪ
ꯑꯩꯗꯣ ꯀ꯭ꯂꯥꯁ ꯇꯣ ꯏꯟꯇ꯭ꯔꯦꯁ ꯂꯩꯔꯛꯇꯕꯀꯣ ꯍꯥꯏ ꯇꯥꯔꯦ
ꯄꯩꯁꯥ ꯄꯥꯝꯃꯨꯗ꯭ꯔꯣ
ꯄꯩꯁꯥ ꯗꯤ ꯄꯥꯝꯗꯤ ꯄꯥꯝꯃꯨꯋꯦ ꯈꯔꯗꯤ ꯅꯣꯏ ꯍꯖꯤꯀꯥꯟ ꯆꯟ ꯍꯖꯤꯀꯥꯟ ꯑꯩꯗꯤ ꯐꯨꯜ ꯊꯤꯗꯦ ꯆꯥꯅꯤꯡꯗꯕꯒꯤ ꯇꯣꯛꯄꯅꯦ
ꯑꯣ ꯑꯣ ꯍꯥꯐꯒꯨꯝꯕꯗꯤ ꯄꯤꯕ꯭ꯔꯥ ꯍꯧꯕ ꯃꯇꯝꯅ
ꯍꯥ ꯑꯍꯥꯝꯕꯗꯤ ꯄꯤꯔꯝꯕꯅꯦ
ꯑꯣꯝ ꯑꯩ ꯑꯩꯗꯤ ꯂꯣꯏꯈ꯭ꯔꯦ
ꯀ꯭ꯂꯥꯁ ꯀ꯭ꯂꯥꯁ ꯂꯣꯏꯔꯕꯣ ꯍꯧꯖꯤꯛꯀꯥꯟ
ꯍꯣꯏ ꯂꯣꯏꯔꯦ
ꯀꯣꯛꯇꯗꯤ ꯑꯥꯏꯗꯤꯌꯥ ꯃꯌꯥꯝ ꯂꯩꯔꯝꯒꯅꯤꯅꯦ ꯑꯗꯨꯗꯤ
ꯑꯥ ꯂꯩꯗꯦꯗ ꯀꯗꯥꯏꯗꯒꯤ
ꯑꯩꯗꯤ ꯑꯁ ꯑꯩꯖꯦ ꯍꯟꯗꯛ ꯈꯨꯜꯂꯧꯗꯨꯗꯤ ꯃꯥꯡꯉꯦ ꯍꯥꯏꯗꯤ ꯑꯩ ꯐ ꯄꯩꯁꯥ ꯄꯤꯕ ꯗꯨ ꯐꯥꯎ ꯑꯗꯨ ꯐꯥꯎ ꯂꯧ ꯀꯩꯅꯣ ꯀ꯭ꯂꯥꯁ ꯐꯖꯅ ꯆꯠꯇꯅꯦ ꯑꯩ
ꯑꯩ ꯈꯪꯉꯦ ꯅꯕꯥꯅꯤ ꯑꯩꯗꯤ ꯂꯣꯏꯈ꯭ꯔꯕ꯭ꯔꯥ ꯈꯟꯕꯅꯦ
ꯏꯇꯥꯎ ꯑꯃꯥꯗꯨꯁꯨ ꯌꯥꯕꯅꯤꯕꯀꯣ ꯑꯁꯤ ꯁꯨꯃꯥꯏꯟ ꯇꯧꯁꯤꯔ ꯍꯥꯏꯔꯗꯤ ꯑꯗꯨꯝ ꯍꯦꯛꯇ ꯂꯩꯊꯣꯛꯄ ꯍꯦꯛꯇ ꯂꯩꯊꯣꯛꯄ ꯈꯣꯏ ꯃꯔꯛꯇ ꯏꯕꯥꯅꯤ ꯈꯛꯇ ꯑꯣꯏꯍꯧꯔꯦ ꯆꯤꯊꯥꯍꯧꯔꯤꯁꯦ
ꯑꯣ
ꯏꯟ ꯂꯣꯏꯕ ꯐꯥꯎ ꯌꯧ ꯑꯥ ꯌꯥꯎꯕ ꯌꯥꯕꯅꯦ ꯅꯕꯥꯅꯤ
ꯁꯨꯝ ꯇꯟꯁꯤꯟꯂꯛꯄꯀꯣ ꯑꯩ ꯑꯩꯒꯤ ꯂꯩꯐꯝꯗꯨꯁꯨ ꯈꯔ ꯆꯦꯟꯖ ꯇꯧꯔ ꯍꯣꯡꯂꯛꯈ꯭ꯔꯕ ꯑꯗꯣ ꯑꯗꯨꯗꯒꯤꯗꯤ ꯆꯠꯊꯣꯛ ꯆꯠꯁꯤꯟꯖꯦ ꯈꯔ ꯂꯥꯞꯈ꯭ꯔꯦ ꯑꯩ ꯍꯣꯡꯈ꯭ꯔꯦ
ꯀꯗꯥꯏꯗꯥ ꯍꫭꯡꯈ꯭ꯔꯦ ꯑꯥ
ꯑꯥ ꯃꯈꯥꯔꯣꯝꯗ ꯍꯣꯏ
ꯃꯈꯥꯗ ꯑꯃꯨꯛ
ꯃꯈꯥꯔꯣꯝꯗ ꯑꯃꯨꯛꯀ ꯅꯪꯗꯤ ꯍꯣꯁꯇꯦꯜꯗ ꯂꯩꯔꯤꯕ꯭ꯔꯣ
ꯃꯥꯊꯛꯇ
ꯀꯔꯤ
ꯑꯩꯅ ꯃꯊꯛꯇꯥ ꯔꯦꯟꯅꯦ ꯔꯦꯟꯅꯦ ꯍꫭꯁꯇꯦꯜ ꯂꯩꯇ꯭ꯔꯦ ꯍꯣꯏ ꯑꯩꯈꯣꯏ ꯍꯣꯁꯇꯦꯜ ꯂꯩ ꯂꯩ ꯏꯊꯟꯗꯅꯦ ꯑꯩ ꯃꯤꯒꯥ ꯂꯩꯃꯤꯟꯅꯕ ꯍꯩꯇꯦ
ꯅꯣꯡꯃꯥ ꯆꯥꯛ ꯀꯧꯅꯦ ꯑꯩꯈꯣꯏꯕꯨ ꯂꯥꯛꯀꯦ ꯑꯩꯈꯣꯏꯕꯨ
ꯃꯤ ꯀꯌꯥꯔ
ꯏꯊꯟꯗ ꯑꯣꯏꯔꯁꯨ ꯌꯥꯏ ꯑꯩ ꯏꯇꯥꯎ ꯑꯃꯥꯗꯣ ꯄꯨꯔꯛꯑꯣ ꯍꯥꯏꯔꯁꯨ ꯄꯨꯔꯛꯄ ꯌꯥꯏ
ꯑꯥ ꯈꯪꯗꯦꯗ ꯅꯣꯏꯕꯨ ꯆꯥꯥꯛ ꯀꯧꯒꯗꯧꯕꯁꯦ ꯑꯩ ꯋꯥꯏ
ꯀꯩꯒꯤ
ꯑꯩ ꯑꯩ ꯀꯧꯔ ꯃꯤ ꯐꯩ ꯐꯠꯇꯦꯁꯨ ꯈꯪꯗꯦ ꯅꯠꯇꯦ
ꯀꯔꯤ
ꯃꯤ ꯐꯩꯌꯦ ꯐꯠꯇꯦꯁꯨ ꯈꯪꯗꯦ ꯃꯌꯥꯡ ꯃꯥꯟꯕ꯭ꯔꯥ ꯃꯥꯟꯗꯕ꯭ꯔꯥꯁꯨ ꯈꯪꯗꯦ
ꯑꯩꯈꯣꯏꯔ
ꯎꯝ
ꯀꯥꯏꯗꯩ ꯑꯗꯨꯒꯤꯗꯤ ꯆꯥꯡꯗꯝꯅꯒꯅꯨꯍꯦ ꯄꯨꯔꯥ ꯀꯩꯅꯣ ꯃꯤ ꯑꯩꯈꯣꯏꯗꯤ ꯃꯤꯅ ꯑꯐꯕ ꯀꯥꯡꯕꯨꯅꯤꯅꯦ ꯀꯩꯅꯣ
ꯎꯝ ꯗꯦꯗꯤꯀꯦꯗꯦꯛ ꯈ꯭ꯔꯤꯁꯇꯦꯟ ꯌꯨꯠꯔ ꯅꯣꯏꯁꯨ
ꯑꯥ ꯑꯗꯨꯅꯦ ꯑꯗꯨꯃꯥꯏꯟ ꯇꯧꯕ ꯀꯥꯡꯕꯨꯗꯨꯅꯦ
ꯑꯝ ꯀ꯭ꯂꯥꯁ ꯐꯖꯅ ꯌꯥꯎꯗ꯭ꯔꯒ ꯑꯗꯨꯝ ꯄꯪꯇꯣꯛꯇ ꯇꯣꯛꯄ ꯇꯧꯕꯗꯣ ꯊꯖꯥꯗꯦꯕꯣ ꯅꯣꯏꯁꯦ ꯀꯦꯕꯤꯟꯅ ꯅꯥ ꯅꯈꯣꯏ ꯃꯤ ꯀꯌꯥ ꯑꯣꯏꯕ꯭ꯔ ꯅꯪ ꯀꯣꯆꯤꯡ ꯍꯧꯕ ꯃꯇꯝꯗ
ꯑꯩꯒꯤ ꯑꯈꯣꯏꯒꯤ ꯚꯦꯟꯗꯔꯥ
ꯎꯝ ꯍꯣꯏ
ꯑꯍ ꯥꯟ ꯑꯍꯥꯟꯕ ꯂꯥꯛꯞꯄꯗꯗꯤ ꯑꯍꯥꯟꯕ ꯂꯥꯄꯗꯗꯤ ꯃꯤ ꯌꯥꯝꯃꯦ
ꯍꯣꯏꯕ ꯑꯩꯅ ꯍꯥꯏꯕꯗꯤ ꯑꯈꯣꯏ ꯑꯈꯣꯏ ꯔꯣꯡꯃꯩ
ꯑꯣ ꯑꯈꯣꯏ ꯀꯥꯡꯕꯨ ꯈꯣꯏ ꯃꯔꯨꯞ ꯑꯍꯨꯝ ꯂꯧꯋꯦ ꯑꯗꯨ ꯂꯣꯏꯗ꯭ꯔꯤꯉꯩꯗ ꯂꯣꯏ ꯇꯣꯛꯌꯦ
ꯅꯪꯅꯦ ꯑꯃꯗꯨꯅꯦ
ꯈꯔ ꯑꯩꯒꯤ ꯑꯩꯒꯤ ꯑꯥ ꯈꯔ ꯅꯦꯝꯕꯗꯣ
ꯑꯠꯆꯥ ꯁꯥ ꯅꯣꯏ ꯑꯍꯨꯝ ꯅꯣꯏ ꯑꯍꯨꯝꯒꯤ ꯕꯦꯁ ꯁꯥꯗꯦꯅ ꯕꯦꯠꯁ ꯃꯥꯟꯗꯦꯀꯣ
ꯕꯦꯠꯆ ꯃꯥꯅꯗꯦ ꯀꯣꯠ ꯑꯅꯤꯗꯨ ꯃꯣꯏ ꯑꯅꯤꯗꯨꯗꯤ ꯃꯥꯟꯅꯈ꯭ꯔꯦꯕꯀꯣ ꯑꯩꯗꯤ ꯃꯥꯟꯅꯗꯦꯕ ꯑꯩꯅ ꯀꯣꯟꯅ ꯍꯧꯕꯒꯤ
ꯎꯝ ꯎꯝ ꯃꯣꯏ ꯑꯅꯤꯗꯣ ꯑꯩ ꯑꯩꯒ ꯆꯞ ꯃꯥꯟꯅꯩꯌꯦ ꯑꯥ ꯑꯥ ꯑꯥ ꯃꯣꯏ ꯑꯅꯤꯗꯣ ꯑꯈꯣꯏ ꯍꯥꯟꯅ ꯌꯥ
ꯑꯥꯒꯖꯀꯤ ꯕꯦꯖꯥꯎꯁ ꯑꯥꯒꯖꯀꯤ ꯕꯦꯖꯥꯎꯗ ꯍꯥꯎꯕꯅꯤꯕ
ꯑꯥ ꯍꯥꯟꯅ ꯌꯥꯝ ꯂꯥꯛꯔꯝꯕꯅꯦꯕ ꯃꯕꯥꯟꯅꯤꯗꯣ
ꯎꯝ
ꯌꯥꯝ ꯂꯥꯛꯂꯝꯃꯦ ꯍꯥꯏꯕꯗꯨꯁꯨ ꯍꯞꯇꯥꯗ ꯑꯍꯨꯝ ꯁꯨꯔꯗꯤ ꯃꯣꯏꯗꯤ ꯌꯥꯝ ꯂꯥꯛꯈ꯭ꯔꯕꯅꯦꯒ ꯆꯞ ꯃꯥꯟꯅꯔꯦ
ꯑꯗꯨ ꯃꯇꯝꯗ ꯃꯣꯏꯅ ꯀ꯭ꯂꯥꯁ ꯂꯧꯔꯤꯉꯩꯗ ꯑꯩꯗꯤ ꯌꯨꯝꯗ ꯈꯨꯟꯗ ꯂꯩꯔꯤꯌꯦꯕꯀꯣ ꯃꯣꯏꯅ ꯑꯩꯉꯣꯟꯗ ꯐꯣꯟ ꯇꯧꯔꯛꯄꯁꯤꯗꯤ ꯕꯥꯏ ꯑꯩꯈꯣꯏꯗꯤ ꯍꯦꯛ ꯍꯜꯂꯛꯑꯒ ꯂꯥꯏꯔꯤꯛꯀꯤ ꯋꯥꯈꯟ ꯈꯠꯇ ꯇꯧꯔ ꯂꯩꯔꯦ ꯍꯧꯖꯤꯛꯀꯥꯟ ꯅꯪꯖꯨ ꯂꯥꯛꯑꯒ ꯌꯥꯎꯁꯤꯜꯂꯁꯨ ꯌꯥꯎꯁꯤꯜꯂꯣ ꯍꯥꯏꯅ ꯑꯩꯉꯣꯟꯗ ꯌꯥꯝ ꯊꯦꯝꯕꯅꯦꯕꯀꯣ
ꯑꯥ
ꯑꯗꯨꯗ ꯑꯩꯁꯨ ꯑꯩꯁꯨ ꯌꯥꯎꯔꯛꯑꯦꯕ ꯑꯗꯨꯗ ꯀꯥꯏ ꯀꯥꯏꯅꯣ ꯑꯃꯨꯛ ꯊꯕꯛꯇꯨ ꯑꯣꯟꯅ ꯇꯩꯅꯔ ꯇꯧꯔ ꯍꯧꯔꯤꯕ ꯑꯗꯨꯒꯤ
ꯑꯩ ꯑꯩꯅ ꯈꯟꯕꯁꯦ ꯑꯁ ꯃꯣꯏꯖꯦ ꯂꯥꯏꯔꯤꯛ ꯌꯥꯝ ꯄꯨꯛꯅꯤꯡ ꯆꯪꯕ ꯃꯥꯜꯂꯦꯀꯣ ꯀꯣꯆꯤꯡꯒ ꯂꯧꯔꯗꯅ ꯈꯟꯕꯅꯦ ꯑꯗꯨꯒ ꯊꯥ ꯁꯨꯗ꯭ꯔꯤꯉꯩꯗ ꯂꯣꯏ ꯃꯥꯡꯈ꯭ꯔꯦ
ꯑꯁ ꯑꯁꯦꯡꯕꯗꯤ ꯄꯨꯛꯅꯤꯡꯗꯤ ꯂꯩꯗꯤ ꯂꯩꯍꯧꯏ ꯍꯛꯆꯥꯡꯅꯤꯗ ꯈꯣꯏꯗꯤ ꯑꯪ ꯃꯕꯥꯅꯤꯁꯨ ꯆꯪꯉꯝꯅꯤꯗ ꯀꯥꯢꯗꯩ ꯃꯤ ꯀꯣꯂꯦꯖꯗꯒ ꯀꯣꯂꯦꯖ ꯑꯦꯛꯖꯥꯝꯗꯨꯒ ꯃꯥꯏ ꯃꯀꯣꯛ ꯊꯣꯡꯕ ꯈꯛꯇ ꯂꯧꯕ ꯀꯪꯕꯨꯅꯤꯅꯦ ꯀꯩꯅꯣ ꯃꯣꯏꯗꯣ
ꯊꯥꯖꯗꯦ ꯁꯛꯇꯥ ꯁꯤꯡꯗꯨ
ꯀ꯭ꯂꯥꯁꯇ ꯍꯞꯇꯥꯗ ꯑꯃ ꯑꯅꯤꯈꯛ ꯀ꯭ꯂꯥꯁ ꯌꯥꯎꯕ ꯃꯤꯗꯨꯕꯨ ꯑꯩ ꯊꯥꯖꯗꯦ
ꯑꯗꯨꯅꯦ ꯅꯪꯅ ꯍꯥꯏꯕꯗꯨ ꯆꯨꯝ ꯑꯃꯔꯣꯝꯗ ꯍꯥꯏꯗꯤ ꯆꯨꯝꯃꯦꯕꯀꯣ
ꯎꯝ
ꯀꯔꯤ ꯀꯔꯤ ꯊꯕꯛ ꯇꯧꯕ꯭ꯔꯥ ꯍꯧꯖꯤꯛꯀꯥꯟ
ꯑꯩ ꯍꯧ ꯀꯩꯅꯣ ꯇꯧꯗ꯭ꯔꯤ ꯑꯗꯨꯝ ꯑꯦꯛꯖꯥꯝꯒꯤ ꯄ꯭ꯔꯤꯄꯦꯔꯦꯁꯟ ꯇꯧꯔꯤ ꯅꯪ ꯖ ꯖꯤꯗꯤ ꯊꯥꯕ꯭ꯔꯥ ꯅꯪ
ꯊꯥꯏ ꯍꯣꯏ
ꯀꯩꯅꯣꯗꯤ ꯑꯦ ꯑꯥ ꯃꯤꯟ ꯑꯟꯁꯔꯒꯤ ꯌꯦꯡꯉꯒ ꯃꯥꯛ ꯀꯌꯥ ꯐꯪꯕ꯭ꯔꯥ
ꯁꯚꯦꯟꯇꯤ ꯄ꯭ꯂꯥꯁꯇꯤ ꯐꯪꯕꯅꯦ ꯑꯗꯣ ꯅꯦꯒꯦꯇꯤꯞ ꯃꯥꯔꯀꯤꯡ ꯈꯔ ꯂꯩꯕꯗꯒꯤ ꯁꯤꯛꯁꯇꯤ ꯄ꯭ꯂꯥꯁ ꯈꯛꯇ ꯉꯥꯏꯔꯦ
ꯑꯦꯟꯁꯤꯒꯤ ꯍꯥꯞꯀꯅꯤꯅ
ꯑꯗꯨ ꯍꯥꯞꯀꯅꯤ ꯍꯥꯏ ꯑꯗꯨ ꯑꯣꯏꯗꯧ ꯃꯥꯟꯗꯦ ꯑꯗꯨ ꯍꯥꯞꯄꯗꯨ ꯅꯪꯁꯨ ꯊꯥꯕ꯭ꯔꯥ
ꯍꯣꯏ
ꯀꯤꯌꯥ ꯂꯧꯕ꯭ꯔꯥ ꯅꯪꯅ
ꯑꯩ ꯊꯥꯏ ꯑꯦ ꯅꯦ ꯅꯦꯒꯦꯇꯤꯞ ꯀꯛ ꯀꯛꯑꯗꯤꯀꯣ
ꯎꯝ
ꯈꯪꯗꯦ
ꯀꯣꯏꯁꯟ ꯀꯌꯥ ꯑꯦꯇꯦꯝ ꯇꯧꯔꯒ ꯆꯨꯝꯕ꯭ꯔꯥ ꯍꯥꯏꯕꯅꯦ
ꯑꯩ ꯀꯥꯎꯔꯦꯕ ꯉꯥꯏꯈꯣꯀꯣ ꯎꯝ ꯀꯣꯏꯁꯟ ꯐꯣꯔꯇꯤ ꯅꯥꯏꯟꯒꯨꯝꯕ ꯑꯦꯇꯦꯝ ꯇꯧꯕ ꯃꯥꯜꯂꯦ ꯍꯥꯏ
ꯆꯨꯝꯕꯗꯤ ꯆꯨꯝꯕꯗꯤ ꯀꯌꯥꯝ ꯀꯌꯥꯝ ꯆꯨꯝꯕ ꯂꯥꯟꯕꯅ ꯀꯌꯥꯝ ꯂꯥꯟꯕ
ꯂꯥꯟꯕ ꯌꯥꯝ ꯂꯥꯜꯂꯦꯗ ꯇꯔꯨꯛꯀꯨꯝꯕ ꯂꯥꯜꯂꯝꯅꯤ ꯇꯔꯨꯛ ꯇꯔꯦꯠ
ꯑꯁ ꯑꯗꯨ ꯈꯛꯇ ꯑꯣꯏꯕ꯭ꯔꯥ ꯑꯗꯨꯗꯤ ꯅꯪ ꯈꯟꯕ ꯌꯥꯕ ꯌꯥꯝ ꯆꯥꯡ ꯆꯥꯟꯁ ꯌꯥꯝ ꯂꯩꯌꯦꯅꯦ
ꯀꯔꯣꯞ ꯌꯥꯝꯃꯗꯤ
ꯍꯟꯗꯛꯀꯤꯁꯦ ꯀꯠꯑꯣꯐ ꯌꯥꯝꯒꯅꯤ ꯍꯥꯏꯌꯦꯅꯦ
ꯍꯣꯏ ꯚꯦꯀꯦꯟꯁꯤ ꯌꯥꯝꯗꯝꯅꯤꯅ ꯀꯣ
ꯉꯔꯥꯡꯒꯤ ꯑꯦꯛ ꯅꯤꯕꯤꯔꯒꯤ ꯈꯥꯏꯗꯣꯛꯄꯗ ꯃꯤ ꯌꯥꯝ ꯊꯣꯃꯣꯒ ꯌꯥꯎꯔꯛꯑꯦꯅꯦ
ꯑꯣ ꯍꯥꯏꯗꯤ
ꯈꯣꯏꯗꯤ ꯊꯥ ꯑꯩꯈꯣꯏꯗꯤ ꯊꯥꯍꯧꯗꯕ ꯍꯧꯖꯤꯛꯇꯤ ꯈ ꯍꯧꯖꯤꯛꯇꯤ ꯌꯥꯝ ꯀꯔꯝ ꯀꯔꯝꯕ ꯍꯣꯠꯅꯔꯒ ꯂꯩꯔꯦ ꯅꯪ ꯁꯤ ꯖꯤ ꯑꯦꯜ ꯁꯤꯖꯤꯑꯦꯜꯒꯤ ꯁꯤꯠꯗꯣ ꯇꯧꯕ꯭ꯔꯥ
ꯎꯝ ꯑꯩ ꯁꯤ ꯖꯤ ꯑꯦ ꯇꯧꯗ꯭ꯔꯤ ꯑꯩ ꯇꯧꯗꯦ ꯁꯤ ꯖꯤ ꯑꯦꯜ ꯑꯩ ꯁꯤ ꯄꯤ ꯌꯣ ꯑꯣꯏꯅ ꯇꯧꯔꯅꯤ
ꯑꯩꯁꯨ ꯑꯗꯨ ꯑꯃꯨꯛꯀ ꯂꯥꯁꯏꯌꯔꯗꯨ ꯑꯃꯨꯛ ꯇꯧꯋꯦꯕꯀꯣ ꯂꯥꯁ ꯏꯌꯔꯗꯣ ꯃꯥꯛ ꯁꯤꯛꯁꯇꯤ ꯄ꯭ꯂꯥꯁ ꯈꯛꯇꯅꯦ ꯂꯥꯁ ꯏꯌꯔꯁꯨ ꯂꯧꯕ ꯑꯗꯨꯒꯤ ꯍꯟꯗꯛꯁꯨ ꯍꯟꯗꯛꯁꯨ ꯑꯃꯨꯛ ꯀꯩꯅꯣ ꯑꯦꯁ ꯀꯩꯅꯣ ꯑꯦ ꯁꯤ ꯇꯦꯜꯒꯤꯗꯨꯔ‌ꯣ
ꯑꯥ ꯁꯤ ꯄꯤ ꯌꯣ
ꯑꯣ ꯍꯟꯗꯛ ꯍꯟꯗꯛ ꯂꯥꯁ ꯏꯌꯔꯗꯤ ꯂꯩꯔꯤꯛ ꯁꯨ ꯁꯨꯛꯄꯥ ꯄꯥꯗ ꯌꯨꯝꯗ ꯈꯛꯇ ꯂꯩꯔꯒ ꯑꯦꯛꯖꯥꯝ ꯊꯥꯕ ꯍꯜꯂꯛꯄꯅꯤꯕꯀꯣ ꯌꯥꯝ ꯂꯥꯏ ꯂꯥꯏ ꯂꯥꯏꯕꯗꯤ ꯍꯪꯉꯦꯕꯀꯣ ꯗꯨ ꯃꯇꯝꯗꯣ ꯈꯣꯏꯅ ꯃꯇꯝꯗꯣ ꯌꯨꯁ ꯇꯧꯕ ꯍꯩꯇ ꯑꯩ ꯅꯍꯥꯟ ꯂꯥꯁ‌ ꯏꯌꯔꯝ ꯂꯣꯏꯔꯦꯍꯦ
ꯑꯣ ꯑꯈꯣꯏ ꯕꯦꯁ ꯃꯥꯟꯅꯕ꯭ꯔꯥ
ꯃꯥꯅꯔꯝꯅꯤ ꯑꯩ ꯂꯥꯁ ꯏꯌꯔꯅꯥ ꯂꯣꯏꯔꯦ
ꯑꯣ ꯑꯁ ꯑꯩꯈꯣꯏ ꯃꯅꯥꯌꯦ ꯑꯩꯁꯨ ꯂꯥꯁ ꯏꯌꯔꯅ ꯂꯣꯏꯕꯅꯦ ꯑꯩꯗꯤ ꯅꯪ ꯖꯨꯅꯤꯌꯥꯔꯅꯦ ꯈꯟꯕꯅꯦ
ꯀꯥꯏꯗꯩ ꯖꯨꯅꯤꯌꯔ ꯋꯥꯔꯤꯗꯣ ꯇꯣꯛꯑꯣꯗ
ꯍꯥ ꯑꯩꯗꯤ ꯋꯥꯟ ꯏꯌꯔ ꯖꯨꯅꯤꯌꯔ ꯃꯥꯂꯦ ꯈꯟꯕꯅꯦ
ꯑꯣ ꯑꯁ ꯅꯪꯅ ꯈꯟꯕꯗꯨ ꯂꯥꯜꯂꯤ ꯏꯕꯦꯝꯃꯥ
ꯎꯝ ꯅꯥꯟꯅ‌ꯦ ꯑꯩꯈꯣꯏ ꯃꯥꯟꯅꯔꯝꯃꯦ ꯑꯗꯨ ꯅꯪ ꯁꯤ ꯄꯤ ꯑꯣ ꯇ꯭ꯔꯥꯏ ꯇꯧꯔꯣꯅꯦ ꯀꯣꯂꯦꯖ ꯂꯣꯏꯔꯗꯤ ꯐꯖꯅ
ꯑꯃꯨꯛꯀ ꯂꯥꯁ ꯏꯌꯥꯔꯗꯣ ꯑꯃꯨꯛ ꯇ꯭ꯔꯥꯏ ꯇꯧꯈ꯭ꯔꯦꯕ ꯑꯗꯣ ꯍꯟꯗꯛꯁꯨ ꯑꯃꯨꯛꯀ ꯇꯧꯁꯦ ꯍꯥꯏꯅ ꯈꯜꯂꯤꯕꯅꯤ
ꯑꯣ ꯑꯩꯁꯨ ꯍꯟꯗꯛ ꯇꯧꯒꯅꯤ
ꯑꯁ ꯃꯔꯛ ꯃꯔꯛꯇ ꯌꯨꯝ ꯑꯃꯨꯛꯀ ꯆꯠꯅꯤꯡꯕ ꯇꯧꯕꯀꯣ ꯑꯁ
ꯆꯠ ꯀꯅꯨ ꯆꯠ ꯀꯅꯨ ꯑꯦꯛꯖꯥꯝ ꯃꯃꯥꯡꯗꯗꯤ ꯆꯠꯀꯅꯨ ꯑꯦꯛꯖꯥꯝꯒꯨꯝꯕ ꯂꯣꯏꯔꯒ ꯉꯥꯏꯍꯥꯛ ꯀꯣꯏꯊꯣꯛꯄꯗꯤ ꯆꯠꯂꯣ
ꯎꯝ ꯃꯗꯨ ꯗꯨꯅ‌ꯦ ꯏꯃꯥꯟꯅꯕ ꯑꯩꯈꯣꯏ ꯀꯣꯂꯦꯖꯀꯤ ꯑꯩꯒꯤ ꯀꯣꯂꯦꯖ ꯃ‌ꯦꯠꯇꯤ ꯃꯥ ꯇꯥꯏꯔ ꯋꯥꯟ ꯈꯟꯕꯒꯤ ꯗꯦꯠ ꯇ꯭ꯋꯦꯟꯇꯤ ꯋꯥꯟꯗ ꯐꯤꯖꯤꯀꯦꯜꯒꯤ ꯀꯧꯔꯒ ꯀꯧꯔ‌ꯦꯅ‌ꯦ ꯆꯠꯂꯅꯤ ꯍꯥꯏ
ꯑꯥꯎ ꯃꯣꯏ ꯀꯗꯥꯏꯗꯔꯥ
ꯑ ꯁꯤꯜꯆꯔꯗ
ꯑ ꯀꯅꯥꯔꯥ ꯅꯨꯄꯤꯔꯥ ꯅꯨꯄꯥꯔꯥ
ꯅꯨꯄꯥ
ꯑꯠꯆꯥ ꯃꯥꯒꯤ ꯅꯝꯕꯔ ꯊꯥꯔꯛꯑꯣꯀꯣ ꯑꯩꯉꯣꯟꯗ
ꯅꯪꯁ ꯆꯠꯀꯗꯕ ꯂꯩꯏꯕꯔꯥ
ꯑꯩ ꯑꯃ ꯈꯪꯕ ꯂꯩꯌ‌ꯦꯕ ꯑꯃ ꯆꯠ
ꯅꯨꯄꯤꯔꯥ ꯅꯨꯄꯥꯔꯥ
ꯅꯨꯄꯥ ꯃꯥꯁꯨ ꯃꯊꯟꯇ ꯑꯣꯏꯕꯒꯤꯀꯣ ꯃꯥ ꯐ꯭ꯂꯥꯏꯠꯇ ꯆꯠꯀꯅꯤ ꯍꯥꯏꯕ꯭ꯔꯥ
ꯃꯥꯗꯣ ꯆꯣꯞꯄꯔꯗꯔꯥ ꯅꯠꯇ꯭ꯔꯒ ꯐ꯭ꯂꯥꯏꯠꯗꯔꯥ ꯆꯠꯀꯅꯤ ꯍꯥꯏ
ꯑꯣ ꯐ꯭ꯂꯥꯏꯠꯇ ꯅꯥꯏꯟ ꯀꯦ ꯂꯩꯌꯦ
ꯑꯁ ꯌꯥꯝ ꯌꯥꯝꯃꯦꯅꯦꯁꯦ
ꯑꯗꯨꯒꯤ ꯑꯩ ꯑ ꯑꯩꯁꯨ ꯈꯟꯕꯅꯦ ꯑꯗꯨꯒ ꯆꯣꯄꯔꯗꯤ ꯀꯩꯅꯣ ꯇꯧꯋꯦ ꯍꯥꯏꯕ
ꯅꯍꯥꯟ ꯆꯣꯄꯔꯒꯤ ꯅꯝ ꯆꯣꯄꯔꯗ ꯀꯟꯇꯦꯛ ꯇꯧ ꯍꯥꯏꯅ ꯑꯩꯅ ꯍꯥꯏꯈꯔꯕꯅꯦ ꯅꯉꯣꯟꯗ
ꯑꯁ ꯅꯠꯇꯦ ꯆꫭꯄꯔꯁꯦ ꯈꯨꯗꯛ ꯈꯨꯗꯛ ꯗ ꯀꯦꯟꯁꯦꯜ ꯇꯧꯔꯛꯑꯦ ꯍꯥꯏꯌꯦ ꯑꯗꯨꯒ ꯀꯣ ꯅꯍꯥꯟꯅ ꯇꯤꯀꯦꯠ ꯂꯦꯞꯄꯁꯤꯡꯗꯣ ꯑꯗꯨꯝ ꯄꯦꯟꯗꯤꯡꯗꯥ ꯂꯩꯔꯤ ꯍꯥꯏꯌꯦ ꯅꯍꯥꯟ ꯀꯦꯟꯁꯦꯜ ꯇꯧꯕꯁꯤꯡꯗꯣ ꯔꯤꯐꯟ ꯄꯤꯗꯦ ꯍꯥꯏꯌꯦ ꯐꯖꯅꯥ ꯄꯦꯟꯗꯕ ꯃꯥꯜꯂꯦ ꯃꯣꯏ ꯁꯤꯁꯇꯦꯝꯗꯣ
ꯑꯥ
ꯑꯩꯈꯣꯏ ꯑꯪꯀꯜ ꯑꯃ ꯍꫭ ꯑꯦꯌꯥꯔꯄꯣꯔꯠꯇ ꯊꯕꯛ ꯁꯨꯨ ꯂꯩꯌꯦꯕ
ꯎꯝ꯫
ꯑꯗꯨ ꯃꯅꯥ ꯃꯅꯥ ꯍꯥꯏꯔꯛꯄ ꯋꯥꯅꯤꯗ ꯆꯣꯄꯔꯗꯤ ꯌꯥꯝ
ꯃꯣꯏꯗꯤ ꯈꯨꯗꯛ ꯈꯨꯗꯛꯇ ꯀꯦꯟꯁꯦꯜ ꯇꯧꯋꯦ ꯑꯗꯨꯒ ꯄꯦꯁꯦꯟꯖꯔ ꯃꯌꯥꯝꯁꯨ ꯍꯧꯖꯤꯛ ꯄꯦꯟꯗꯤꯡ ꯂꯩꯔꯤꯕꯅꯦ ꯍꯥꯏꯌꯦ
ꯁꯨꯝ ꯑꯩꯅ ꯀꯩꯅꯣ ꯗꯤꯁꯀꯔꯦꯖ ꯇꯧꯕ ꯅꯠꯇꯕꯀꯣ ꯊꯥꯖꯕ ꯑꯗꯣ ꯍꯟꯗ꯭ꯔꯦꯠ ꯄꯥꯔꯁꯦꯟ ꯄꯤꯔꯨꯅꯨ ꯍꯥꯏꯕ ꯃꯥ ꯃꯥꯛ
ꯋꯥꯟ ꯋꯥꯟ ꯋꯥꯟ ꯍꯟꯗ꯭ꯔꯦꯠ ꯄ꯭ꯂꯥꯁ ꯇꯧꯔꯦ ꯍꯥꯏ
ꯑꯥ ꯌꯥꯝꯃꯤꯅꯦ ꯃꯥ ꯑꯦꯟ
ꯍꯟꯗꯛ ꯍꯣꯏ ꯑꯩꯈꯣꯏ ꯀꯥꯡꯕꯨꯅꯦ ꯍꯟꯗꯛ ꯖꯤꯔꯤꯒꯤꯁꯨ ꯍꯟꯗ꯭ꯔꯦꯠ ꯍꯟ꯭ꯗ꯭ꯔꯦꯠ ꯀ꯭ꯂꯥꯁ ꯑꯃꯨꯛꯀ ꯂꯧꯋꯦ
ꯑꯥ
ꯃꯥꯗꯣ ꯑꯦꯁꯤꯗ ꯑꯦꯁꯤꯅꯦꯕꯀꯣ ꯃꯥꯗꯤ ꯗꯥꯏꯔꯦꯛ ꯈꯜꯂꯦꯅꯦ ꯍꯣꯏ ꯑꯦꯁꯤ ꯑꯦꯁꯤꯅꯦ
ꯑꯣꯆꯥꯠꯆꯥꯠꯆꯥ ꯑꯦꯁꯤꯗꯤ ꯑꯩꯈꯣꯏꯗꯒꯤ ꯈꯔ ꯌꯥꯝꯕ꯭ꯔꯥ ꯀꯠꯄ ꯑꫭꯐ
ꯍꯦ ꯈꫭꯏ ꯃꯥꯟꯅꯕ ꯌꯧꯗꯦꯗꯥ
ꯑꯃ ꯑꯃ ꯑꯅꯤꯗꯤ ꯇꯣꯡꯉꯥꯟꯗ꯭ꯔꯣ
ꯍꫭꯏ ꯑꯃ ꯑꯅꯤꯒꯨꯝꯕ ꯍꫭꯏ ꯏꯌꯥꯝꯕꯗꯤ ꯑꯗꯨꯝ ꯃꯥꯟꯅꯈ꯭ꯔꯦꯗ ꯃꯤꯗꯤ ꯃꯥꯟꯅꯔꯛꯈ꯭ꯔꯦꯕꯀꫭ ꯍꯧꯖꯤꯛ ꯀꯥꯟꯁꯦ ꯍꯟꯗ꯭ꯔꯦꯠ ꯀ꯭ꯂꯥꯁ ꯍꯥꯏ ꯐꯤꯛꯁꯤꯇꯤ ꯍꯥꯏꯗꯦ ꯑꯦꯖꯦꯛꯇꯤ ꯍꯥꯏꯔꯛꯇꯕ
ꯑꯣ ꯑꯦꯟ ꯁꯤ ꯁꯤ ꯒꯤ ꯍꯥꯞꯄ ꯑꯣꯏꯔꯝꯅꯤ
ꯑꯗꯨꯁꯨ ꯍꯥꯌꯔꯝꯒꯅꯤ ꯍꯣꯏ
ꯎꯝ ꯃꯥ ꯅꯝꯕꯔ ꯄꯤꯔꯛꯑꯣꯀꯣ ꯑꯩꯉꯣꯟꯗ
ꯅꯪ ꯋꯥꯔꯤ ꯁꯥꯅꯤꯡꯕ꯭ꯔꯥ
ꯎꯝ ꯋꯥꯔꯤ ꯁꯥꯕ ꯅꯠꯇꯕ ꯑꯩ
ꯑꯁ ꯄꯤꯗꯤꯡꯗꯦꯍꯦ
ꯑꯦ ꯑꯗꯨꯒꯤ ꯀꯠ